ꯍꯜꯂꯣ
ꯀꯩꯗꯧꯔꯤꯅꯣ
ꯑꯗꯨꯝ ꯂꯩꯔꯤꯌꯦ ꯅꯈꯣꯏꯗꯤ
ꯑꯦ ꯅꯪꯒꯤ ꯈꯣꯟꯖꯦꯜꯁꯤꯗꯤ ꯌꯥꯝ ꯐꯖꯩꯍꯦ
ꯊꯒꯠꯆꯔꯤ
ꯑꯩꯗꯤ ꯉꯥꯎꯔꯦ ꯑꯩꯗꯤ ꯉꯥꯎꯔꯦ ꯑꯩ ꯑꯩ ꯋꯥꯟꯊꯒꯦ ꯇꯧꯔꯦ
ꯑ ꯌꯥꯔꯦ ꯍꯦꯟꯃꯜꯂꯦ ꯍꯧꯖꯤꯛꯀꯤꯗꯣ
ꯑꯁ ꯑꯁꯦꯕꯅꯤ ꯅꯪ ꯂꯥꯛꯑ ꯃꯥꯜꯂꯦ ꯅꯪꯒꯤ ꯈꯣꯟꯖꯦꯜ ꯇꯥꯕꯗ
ꯁꯤ ꯅꯤꯄꯥꯁꯤ ꯀꯣ ꯃꯜꯂꯦ ꯐꯥꯒꯤ ꯇꯧꯒꯅꯣ ꯈꯪꯉꯦꯍꯦ
ꯎ ꯑꯗꯨꯅꯦ ꯑꯩ ꯗꯥꯏꯔꯦꯛ ꯍꯥꯏꯕꯅꯦ ꯑꯩꯉꯣꯟꯗ ꯀꯣꯜ ꯇꯧꯔꯛꯑꯣ ꯑꯩꯁꯨ ꯑꯗꯨꯝ ꯑꯩꯅ ꯑꯗꯨꯝ ꯀꯩꯅꯣ ꯇꯧꯕꯤꯕꯅꯦ ꯑꯗꯣ ꯅꯣꯏꯗꯤ ꯀꯣꯜꯁꯨ ꯇꯧꯔꯛꯅꯤꯡꯗꯦ ꯑꯩꯅ ꯌꯥꯝ ꯌꯥꯝꯗꯤ ꯐꯅꯤ ꯌꯥꯝ ꯑꯣꯏꯕꯅꯦ
ꯑꯣ ꯑꯗꯨꯃꯥꯏꯅ ꯑꯣꯏꯕ꯭ꯔꯣ
ꯅꯣꯏꯅ ꯋꯥꯔꯤ ꯁꯥꯟꯅꯅꯤꯡꯉꯗꯤ ꯑꯩꯉꯣꯟꯗ ꯇꯧꯔꯛꯑꯣ
ꯑ ꯍꯇꯧꯒꯦ
ꯅꯨꯡꯁꯤ ꯅꯨꯡꯁꯤꯕ ꯋꯥꯔꯤ ꯁꯥꯕꯤꯗꯣꯏꯅꯤꯍꯦ
ꯍꯥꯥ
ꯅꯨꯡꯁꯤ ꯅꯨꯡꯁꯤꯕ ꯋꯥꯔꯤ ꯅꯨꯡꯁꯤ ꯅꯨꯡꯁꯤꯕ ꯋꯥꯔꯤ ꯁꯥꯟꯅꯕꯤꯗꯣꯏꯅꯦꯕ
ꯑꯣ ꯅꯪꯅ ꯁꯅꯥꯕꯤꯌꯣꯅꯦ ꯅꯪꯅ ꯋꯥꯔꯤ ꯂꯤꯕꯤꯌꯣ
ꯑꯩꯖꯨ ꯋꯥꯔꯤꯁꯨ ꯂꯤꯕ ꯍꯩꯌꯦ
ꯍꯥꯥ ꯍꯩꯌꯦ
ꯄꯨꯄꯨ ꯄꯨꯄꯨ ꯇꯣꯝꯕꯒꯤ ꯋꯥꯔꯤ ꯂꯤꯕꯤꯌꯨꯔꯣ ꯑꯁ
ꯎꯝ ꯄꯨꯄꯨ ꯇꯣ‌ꯝꯕꯅ ꯄꯨꯄꯨ ꯇꯣꯝꯕꯅꯅꯦ
ꯑꯥ
ꯄꯥꯟ ꯊꯥꯕꯒꯤ ꯋꯥꯔꯤꯗꯣ ꯈꯪꯕ꯭ꯔꯥ
ꯈꯪꯗꯦ
ꯄꯨꯄꯨ ꯇꯣꯝꯕꯅ ꯀꯩꯅꯣ ꯑ ꯄꯥꯟ ꯊꯥꯔꯒ ꯌꯣꯡ ꯁꯤꯡꯅ ꯂꯥꯛꯑꯒ ꯈꯣꯠꯇꯣꯛꯑ ꯆꯥꯈꯤꯕꯗꯣ
ꯍꯥꯥ
ꯄꯨꯄꯨ ꯇꯣꯝꯕꯅ ꯄꯨꯄꯨ ꯇꯣꯝꯕꯅꯅꯦ
ꯑꯥ
ꯄꯥꯟ ꯏꯪꯂꯤꯁꯅ ꯌꯥꯝ ꯑꯗꯨ ꯊꯥꯕ ꯑꯗꯨ ꯊꯥꯕ ꯌꯣꯡꯁꯤꯡꯅ ꯂꯥꯛꯑꯒ ꯐꯠꯇꯣꯛꯑꯒ ꯆꯥꯈꯤꯕ ꯋꯥꯔꯤꯗꯣ ꯂꯩꯕꯅꯦ ꯑꯗꯨ ꯑꯩꯁꯨ ꯀꯥꯎꯈ꯭ꯔꯦ
ꯑꯁ ꯀꯥꯎꯕꯁꯤꯡꯗꯤ ꯀꯔꯤꯒꯤ ꯍꯥꯞ ꯍꯥꯞ ꯈꯛꯇ ꯍꯩꯕ꯭ꯔꯣ ꯅꯪꯁꯨ ꯀꯔꯤꯔꯣ
ꯀꯔꯤꯒꯤꯅꯣ ꯈꯪꯗꯦꯕ ꯑꯩꯁꯨ ꯀꯥꯎꯕ ꯇꯧꯔꯤꯅꯦ
ꯀꯔꯤꯒꯤ ꯀꯧꯕ꯭ꯔꯣ ꯅꯪꯁꯦ
ꯈꯪꯗꯦꯅꯦ ꯑꯩꯁꯨ ꯀꯥꯎꯕ ꯇꯧꯕꯅꯤꯅꯦ
ꯅꯤꯡꯁꯤꯡꯉ ꯅꯤꯡꯁꯤꯡꯉ ꯈꯜꯂꯒ ꯂꯩꯔꯣ ꯅꯤꯡꯁꯤꯡꯉ
ꯎ ꯁꯤꯁꯤꯡ ꯑꯦ ꯅꯪꯒꯨ ꯍꯤ ꯍꯤ ꯍꯤ
ꯁꯤ ꯍꯦ ꯃꯜꯂꯤꯀ
ꯍ
ꯑꯦ
ꯑꯩꯗꯤ ꯅꯪꯕꯨ ꯊꯃꯣꯏ ꯁꯦꯡꯅ ꯅꯨꯡꯁꯤꯕꯅꯦ
ꯍꯥꯥ
ꯑꯩꯗꯤ ꯅꯪꯕꯨꯣꯟ ꯊ ꯂꯣꯏ ꯁꯦꯡꯅ ꯅꯨꯡꯁꯤꯕꯅꯦꯅ ꯌꯦꯅꯤꯄꯤ ꯌꯥ
ꯑꯣ ꯑꯗꯨꯃꯥꯏꯅ ꯇꯧꯕ꯭ꯔꯣ
ꯌꯥꯂꯔꯅꯤ
ꯑꯩꯁꯨ
ꯑꯁ ꯌꯥꯝ ꯅꯨꯡꯁꯤꯔꯒ ꯂꯩꯅꯤ ꯀꯔꯤꯔꯣ ꯅꯪ ꯅꯪꯉꯣꯟꯗ ꯀꯅꯥꯅ ꯍꯩꯕ꯭ꯔꯥ ꯑꯩ ꯅꯨꯡꯁꯤꯠꯇꯦ ꯍꯩꯕꯗ
ꯎ ꯅꯪꯅ ꯅꯍꯥꯟ ꯍꯥꯏꯕ
ꯍꯥꯏꯗꯦ
ꯑꯦ ꯑꯩꯗꯤ ꯅꯪꯕꯨꯅꯦ ꯊꯃꯣꯏꯒ ꯍꯛꯆꯥꯡꯒ ꯄꯨꯜꯂꯞ ꯄꯨꯜꯂꯒ ꯅꯨꯡꯁꯤꯕꯅꯦꯕ
ꯑꯣ ꯑꯗꯨꯗꯤ ꯍꯦꯃꯜꯂꯦ ꯑꯩ ꯍꯦꯟꯗꯜ ꯇꯧꯕ ꯉꯝꯂꯔꯣꯏ
ꯎꯝ ꯍꯣꯡꯁꯦ ꯑꯗꯨꯗꯤ
ꯑꯁ ꯂꯨꯍꯣꯡꯅꯔꯣꯏ ꯀꯗꯥꯏꯒꯦ
ꯎ ꯂꯨꯍꯣꯡꯉ ꯁꯪꯁꯥꯔ ꯆꯥꯔꯒ ꯇꯧꯔꯒ ꯐꯖꯅꯅꯦ
ꯅꯨꯄꯥꯁꯤꯡꯒꯤ ꯋꯥꯗꯨ ꯊꯥꯖꯗꯦ
ꯑꯦ ꯑꯩꯗꯤ ꯅꯨꯄꯥ ꯅꯠꯇꯦꯍꯦ ꯑꯩꯗꯤ ꯄꯥꯈꯪꯅꯦ
ꯅꯪꯗꯤ ꯇ꯭ꯔꯥꯟꯖꯦꯟꯗꯔꯔ
ꯄꯥꯈꯪ ꯃ ꯄꯥꯈꯪ ꯑꯩꯗꯤꯅꯦ ꯀꯣꯕꯥꯥꯛ ꯍꯨ ꯀꯣꯕꯥꯥꯛ ꯍꯨꯁꯨ ꯍꯦ
ꯑ
ꯑꯩꯗꯤꯨꯕ ꯈꯨꯨꯕꯣꯛ ꯈꯨꯔꯔꯕ ꯄꯁ ꯇꯥ ꯁꯔꯤꯌꯦ
ꯍꯦ ꯍꯦ ꯃꯁꯤꯡ ꯊꯤꯗꯅꯨ
ꯑꯁꯦꯡꯕ ꯍꯥꯏꯔꯒ
ꯅꯠꯇꯤꯡꯗ ꯅ ꯆꯤꯡꯗ ꯊꯥꯖꯕ ꯉꯝꯗꯦ
ꯑꯩ ꯇꯧꯕꯤꯒꯦ ꯁꯨꯃꯥꯏꯅ ꯀꯣ ꯀꯨꯃꯥꯏꯅ ꯍꯔꯤꯅꯦꯗꯅ ꯗꯦꯗꯕꯩ ꯍꯗꯕ
ꯗꯦꯗꯧꯚꯩꯌꯥ
ꯑ ꯍ ꯑꯥꯎ ꯑꯗꯨ ꯑꯅ ꯍꯥꯏꯒꯗꯦꯕ ꯑꯩꯁ ꯑꯩꯗꯤꯅꯦ ꯁꯨꯃꯥꯏꯅ ꯇꯧꯕꯅꯦ ꯑꯩꯗꯤ ꯑꯩꯗꯤꯅꯦ
ꯑꯥ
ꯇ꯭ꯔꯦꯟꯗ ꯇꯣꯡꯕ ꯃꯇꯝꯗ ꯈꯨꯄꯥꯛ ꯈꯨꯔꯒ ꯗꯤꯗꯣ ꯚꯩꯌꯥ ꯍꯥꯏꯔꯒ
ꯑꯥ ꯍꯣꯏ ꯈꯪꯉꯦꯍꯦ ꯑꯩꯁꯨ
ꯁꯥꯔꯤ ꯑꯃ ꯁꯤꯠꯆꯜꯂꯅꯤ ꯑꯗꯨꯒ ꯑꯁ ꯅꯣꯡꯃꯗ ꯂꯨꯄꯥ ꯂꯤꯁꯤꯡ ꯑꯅꯤ ꯑꯍꯨꯝ ꯑꯍꯨꯝ ꯃꯉꯥ ꯇꯔꯨꯛ ꯇꯔꯥ ꯇꯥꯟꯕꯅꯤ ꯇꯔꯨꯛ ꯇꯔꯥ ꯅꯪꯁꯨ ꯌꯥꯎꯅꯤꯡꯕ꯭ꯔꯣ
ꯌꯥꯎꯅꯤꯡꯗꯦ ꯑꯩꯗꯤ ꯑꯗꯨ ꯈꯨꯏꯅꯤ
ꯑꯦ ꯌꯥꯎꯁꯤ ꯀꯩꯅꯣ ꯑꯩ ꯏꯊꯟꯗ ꯆꯠꯄꯥꯗꯣ ꯅꯨꯡꯉꯥꯏꯇꯦ ꯅꯪꯅ ꯑꯩꯒꯤ ꯅꯨꯄꯥ ꯁꯥꯔꯣ ꯑꯩ ꯅꯪ ꯅꯨꯄꯤ ꯁꯥꯔꯒꯦ
ꯑꯩꯗꯤꯀꯣ ꯅꯨꯄꯥꯁꯨ ꯅꯠꯇꯦ ꯅꯨꯄꯤꯁꯨ ꯅꯠꯇꯦ ꯂꯥꯏꯅꯤ ꯑꯩꯗꯤ ꯂꯥꯏ ꯍꯣꯏ
ꯑꯦ ꯄ꯭ꯔꯚꯨ ꯑꯦ ꯀꯌꯥ ꯍꯨꯋꯥ ꯍꯥꯏꯗꯕꯥ ꯑꯗꯨꯗꯤ
ꯎꯝ ꯅꯨꯡꯁꯤꯕꯅ ꯍꯥꯜ ꯂꯨꯨꯔꯦ ꯍꯥꯏꯕ ꯅꯪꯕꯨ ꯀꯩ ꯍꯥꯏꯕ ꯅꯨꯡꯁꯤꯕꯅ ꯍꯥꯜꯂꯨꯔꯦ ꯅꯪꯕꯨ ꯅ ꯅ ꯅ ꯅ ꯅ ꯅ ꯅ ꯂꯩ ꯏꯍꯤ ꯍꯤ ꯍꯤ ꯍꯤ
ꯅꯈꯣꯡꯗꯨꯗ ꯑꯩ
ꯑꯦ ꯑꯩꯒꯤ ꯈꯣꯟꯁꯤꯅꯦ ꯑꯩꯒꯤ ꯈꯣꯟꯖꯦꯜꯁꯤꯅꯦ ꯄꯨꯁꯄꯥꯔꯥꯅꯤꯒꯤ ꯈꯣꯟꯖꯦꯜꯒ ꯃꯥꯟꯅ ꯃꯥꯟꯅ ꯀꯩꯔ ꯏꯍꯤ ꯏꯍꯤ ꯍꯦꯟꯃꯜꯂꯤ ꯑꯩꯅ ꯅꯪꯕꯨ ꯍꯥꯏꯕꯗꯣ ꯈꯪꯕꯔꯥ
ꯆꯨ ꯈꯪꯗꯦ
ꯏꯁꯩ ꯂꯩꯕꯗꯣ ꯍꯦꯟꯃꯜꯂꯤ ꯑꯩꯅ ꯅꯪꯕꯨ ꯍꯥꯏꯕ ꯏꯁꯩ ꯑꯃ ꯂꯩꯕꯅꯦ
ꯑꯥ ꯑꯩ ꯈ
ꯎꯝ
ꯇꯥꯗꯔꯦ ꯇꯥꯗꯤꯔꯦ
ꯅꯤꯡꯁꯤꯡꯗꯦ ꯍꯥꯏꯔꯗꯤ ꯑꯩ ꯏꯁꯩꯒꯤ ꯍꯥꯏ ꯅꯤꯡꯁꯤꯡꯕ ꯉꯝꯗ꯭ꯔꯕ ꯊꯥꯃꯣꯏꯒꯤ ꯑꯌꯨꯕ ꯃꯈꯨꯜꯁꯦꯌꯦ ꯅꯪꯅ ꯏꯁ ꯂꯥꯅ ꯅ ꯅ ꯅ
ꯑꯁ ꯑꯩꯁꯦ ꯀꯟꯁꯔꯠ ꯑꯃ ꯑꯦꯇꯦꯟ ꯇꯧꯕꯒꯨꯝꯅ ꯇꯧꯔꯦ ꯍꯧꯖꯤꯛꯁꯦ
ꯈꯣꯟꯖꯦꯜ ꯊꯣꯛꯅ ꯂꯥꯎꯈꯣ ꯑꯣ ꯃꯥꯏ ꯒꯣꯠ ꯑꯥꯝ ꯁꯤꯒꯤꯡ ꯑꯦ ꯁꯣꯡ ꯍꯥꯏꯕ ꯑꯩꯁꯦ ꯏꯁꯩ ꯁꯛꯄ꯭ꯔꯣ ꯑꯩ ꯍꯧꯖꯤꯛꯀꯤꯗꯨ ꯏꯁꯩ ꯁꯛꯄ꯭ꯔꯣ ꯈꯪꯗꯦ ꯑꯩꯁꯨ ꯂꯥꯏꯔꯤꯛ ꯄꯥꯕ꯭ꯔꯥ ꯈꯟꯕꯅꯦ ꯏꯁꯩ ꯑꯣꯏ ꯁꯛꯑꯝꯃꯦ ꯑꯦ ꯍꯤ ꯍꯤ ꯍꯥ ꯍꯥ ꯑꯩꯗꯤ ꯏꯁꯩ ꯑꯩ ꯏꯁꯥꯐꯥꯎ ꯈꯪꯗ꯭ꯔꯦ ꯑꯩ ꯏꯁꯩ ꯁꯛꯄ꯭ꯔꯥ ꯁꯛꯇꯕ꯭ꯔꯥ ꯑꯩꯗꯤ ꯂꯥꯏꯔꯤꯛ ꯄꯥꯕ꯭ꯔꯥꯅ ꯈꯜꯂꯒ ꯏꯁꯩ ꯑꯣꯏꯅ ꯁꯛꯑꯝꯃꯦ ꯑꯦꯁ
ꯑꯁ ꯀꯤꯔꯤꯒꯤꯔꯀꯣ ꯑꯗꯨꯃꯥꯏꯅ ꯇꯧꯕꯁꯦ
ꯑꯩꯗꯤꯀꯣ ꯄꯪꯁꯛꯇ ꯁꯛꯄꯅꯦꯕꯀꯣ
ꯑꯣ
ꯑꯩꯗꯤ ꯄꯨꯔꯥ ꯕꯦꯔꯅꯤ ꯍꯦ ꯃꯨꯁꯅꯥ ꯇꯥꯔꯦꯍꯦ
ꯌꯥ
ꯅꯪ ꯑꯩꯒ ꯋꯥꯔꯤ ꯁꯥꯟꯅꯔꯗꯤ ꯅꯪ ꯇꯨꯝꯕ ꯌꯥꯔꯔꯣꯏꯗ
ꯑꯩꯁ ꯍꯧꯖꯤꯛꯁꯨ ꯇꯨꯝꯒꯦ ꯇꯧꯔꯒ ꯗꯥꯏꯔꯦꯛ ꯇꯨꯝꯕ ꯌꯥꯏꯅꯦ ꯑꯩꯗꯤ ꯀꯥꯏꯗꯦ
ꯅꯪ ꯇꯨꯝꯕ ꯌꯥꯔꯣꯏꯍꯦ ꯑꯩ ꯑꯗꯨꯝ ꯅꯤꯡꯁꯤꯡ ꯊꯤꯡꯉ ꯂꯩꯒꯅꯤ ꯅꯪꯒꯤ ꯅꯪꯒꯤ ꯄꯨꯟ ꯅꯪꯒꯤ ꯊꯃꯣꯏꯒꯤ ꯃꯅꯨꯡꯒꯤ ꯅꯪꯒꯤ ꯍꯥꯔꯠ ꯀꯤ ꯃꯅꯨꯡꯗꯨꯗ ꯑꯁ ꯑꯁꯤ ꯅꯨꯄꯥꯁꯤꯗꯤ ꯑꯩ ꯄꯥꯝꯃꯦ ꯄꯥꯝꯃꯦ ꯐꯣꯟ ꯑꯃꯨꯛ ꯇꯧꯔꯑꯗꯤ ꯐꯅꯤꯗ ꯍꯥꯏꯅꯥ ꯏ ꯍꯤ ꯍꯤ
ꯎꯝ ꯄꯔ꯭ꯗꯥ
ꯑꯩꯒꯤ ꯄꯤꯁꯨ ꯇꯥꯔꯦ ꯑꯩꯒꯤ ꯅꯞꯁꯨ ꯇꯥꯔꯦ
ꯂꯣꯢꯅꯃꯛ ꯇꯥꯈ꯭ꯔꯦ
ꯍꯦꯟꯃꯜꯂꯦ ꯅꯪꯒꯤ ꯅꯪꯒꯤ ꯅꯁꯛꯇꯨ ꯀꯗꯥꯏ ꯊꯝꯈ꯭ꯔꯦ ꯅꯪ꯫
ꯑꯩꯒꯤ ꯁꯛꯇꯣ
ꯍꯣꯏ
ꯑꯜꯃꯤꯔꯥꯗ
ꯂꯧꯕ ꯆꯠꯈ꯭ꯔꯣ ꯁꯤ ꯁꯤ ꯍꯦꯃꯜꯂꯦ ꯂꯧꯕ ꯆꯈ꯭ꯔꯣ꯫
ꯎꯝ ꯂꯧꯔꯛꯀꯦꯀꯣ
ꯀꯩꯒꯤ
ꯂꯧꯔꯛꯀꯦ ꯍꯥꯏꯔꯒ ꯀꯔꯤꯒꯤ ꯍꯥꯏꯌꯦ
ꯑꯁꯦꯡꯕꯗꯤꯀꯣ ꯑꯩꯁꯦ
ꯎꯝ
ꯄꯥꯈꯪ ꯄꯥꯈꯪ ꯅꯠꯇꯦꯕꯀꯣ ꯑꯩꯁꯦ ꯍꯅꯨ ꯍꯅꯨꯕꯅꯦꯕ
ꯑꯣ
ꯑꯗꯨ ꯑꯩꯁꯦ ꯎꯝ ꯆꯍꯤꯁꯦ ꯐꯣ ꯎꯝ ꯎꯝ ꯐꯤꯐꯇꯤ ꯁꯤꯛꯁꯇꯤ ꯌꯧꯔꯦꯕ ꯑꯗꯨ ꯑꯩꯅ ꯂꯩꯁꯥꯕꯤꯗ ꯐꯣꯟ ꯇꯧꯔꯦ ꯂꯩꯁꯥꯕꯤꯁꯤꯡꯗꯨꯅꯦ ꯎꯝ ꯚꯤꯗꯤꯑꯣ ꯀꯣꯜꯗ ꯇꯧꯔꯗꯤ ꯑꯦ ꯄꯨꯄꯨ ꯀꯧꯋꯦꯕ ꯍꯩꯇ ꯄꯨꯄꯨ ꯀꯧꯅꯨ ꯗꯗꯥ ꯀꯧ ꯑꯩꯅ ꯗꯗꯥ ꯀꯧ ꯍꯥꯏꯕꯅꯦꯕ ꯑꯩꯗꯤ ꯎꯝ ꯑꯩ ꯍꯩꯇ ꯄꯨꯄꯨ ꯀꯧꯅꯨ ꯗꯗꯥ ꯀꯧ ꯍꯥꯏꯌꯦꯒ ꯑꯗꯨ ꯃꯣꯏꯗꯤꯅꯦ ꯑꯩꯉꯣꯟꯗꯅꯦ ꯎꯝ ꯃꯩꯇꯩꯂꯣꯟꯗ ꯍꯥꯏꯔꯒꯦ ꯑꯩꯗꯤ ꯏꯪꯂꯤꯁ ꯌꯥꯎꯕ ꯌꯥꯗꯕꯅꯤꯅ ꯀꯩꯅꯣ ꯃꯩꯇꯩꯂꯣꯟꯗꯗꯤ ꯆꯤꯅꯤꯗꯨ ꯆꯤꯅꯤ ꯍꯥꯏꯗꯅ ꯎꯝ ꯆꯤꯅꯤ ꯄꯨꯄꯨ ꯍꯥꯏꯌꯦ ꯑꯩꯉꯣꯟꯗ ꯁꯦ ꯂꯩꯁꯥꯕꯤ ꯁꯤꯡꯅ ꯑ ꯑꯪ ꯎꯪ ꯆꯤꯅꯤ ꯄꯨꯄꯨ ꯍꯥꯢ ꯑꯩ ꯀꯩꯅꯣ ꯑꯗꯨꯃꯥꯏꯅ ꯀꯧꯒꯅꯨꯅꯦ ꯍꯥꯏꯕꯅꯦꯕ ꯑꯩꯅ
ꯑꯗꯨꯗꯤ ꯅꯪꯗꯤ ꯕꯥꯜ ꯑꯣꯏꯔꯝꯒꯅꯤꯅꯦ
ꯎꯝ ꯎꯝ ꯍꯜꯂꯣ ꯍꯣꯏ ꯃꯥꯅꯦ ꯑꯩꯗꯤ ꯑꯁ ꯕꯦꯔꯥꯒꯤ ꯃꯤꯅꯤꯍꯦ ꯎꯝ ꯑꯩꯗꯤ ꯕꯦꯔꯥꯅꯤꯍꯦ
ꯑ ꯕꯦꯔꯥ ꯑꯣꯏꯔꯝ ꯈꯪꯒꯅꯤ ꯑꯗꯨꯒ ꯅꯪꯒꯤ ꯅꯪꯒꯤ ꯕꯗꯤꯁꯤꯡꯒꯤ ꯏꯁꯀ꯭ꯔꯨꯜ ꯏꯁꯀ꯭ꯔꯨ ꯈꯨꯏꯁꯨ ꯂꯨꯁ ꯑꯣꯏꯔꯝꯒꯅꯤꯀꯣ
ꯑꯁ ꯂꯣꯏꯅ ꯂꯨꯁ ꯑꯣꯏꯔꯦꯗ ꯀꯗꯥꯏꯗꯒꯤ ꯆꯦꯟꯕ ꯃꯇꯝꯗ ꯆꯦꯟꯕ ꯃꯇꯝꯗ ꯐꯦꯛꯇ ꯄꯦꯛꯅꯤ ꯑꯔꯦ ꯆꯦꯟꯕ ꯃꯇꯝꯗꯅꯦ ꯄꯛ ꯄꯛ ꯄꯦꯛ ꯍꯥꯏꯕꯅꯦ ꯑꯁ ꯀꯗꯥꯏꯗꯒꯤ ꯇꯥꯍꯧꯒꯦ ꯇꯧꯕꯅꯦ ꯑꯩꯅ ꯊꯧꯔꯤ ꯄꯨꯜꯂꯒ ꯆꯠꯄꯅꯦ ꯅꯍꯥꯟ ꯅꯍꯥꯟ
ꯄꯨꯕꯤꯒꯦ ꯑꯩꯅ ꯊꯧꯔꯤ ꯄꯨꯕꯤꯒꯦ
ꯑꯈꯣꯏꯒꯤ ꯈꯨꯟꯒꯤ ꯂꯝꯕꯤꯗꯣ ꯂꯝꯕꯤ ꯈꯔ ꯐꯠꯇꯕ ꯑꯗꯨꯒꯤ ꯑꯩꯅ ꯆꯦꯟꯕ ꯑꯁ ꯑꯃꯗꯤ ꯇꯥꯍꯧꯒꯦ ꯑꯂꯨ ꯑꯃ ꯇꯥꯍꯧꯕꯅꯦꯕ ꯑꯁ ꯑꯃꯨꯛ ꯍꯜꯂꯒ ꯑꯃꯨꯛ ꯈꯨꯟꯕ ꯆꯠꯂꯦ ꯑꯁ
ꯅꯪꯒꯤ
ꯎꯝ ꯆꯧꯋꯦ ꯑꯗꯨ ꯍꯥꯞꯄꯦ ꯏꯁꯀ꯭ꯔꯨꯗꯣ ꯑꯗꯨ ꯑꯣꯏꯔꯒꯅꯦ ꯑꯁ ꯌꯥꯗꯦꯅꯦ ꯍꯟꯅꯨꯔꯕꯅꯤꯅꯀꯣ ꯏꯁꯀ꯭ꯔꯨꯗꯨꯁꯨ ꯍꯥꯞꯄ ꯌꯥꯏ ꯍꯂꯣ ꯑꯦ ꯄꯨꯔꯥ ꯕꯦꯔꯥꯅꯤꯍꯦ
ꯑ
ꯃꯨꯁꯅꯥ ꯇꯥꯔꯦꯍꯦ ꯁꯤ ꯃꯨꯁꯅꯥ ꯇꯥꯔꯦꯍꯦ ꯑꯗꯨ ꯀꯩꯅꯣꯒꯤ ꯃꯣꯔꯦ ꯃꯔꯨꯒꯤ ꯗꯦꯂꯣꯛꯅꯦꯕ
ꯎꯝ
ꯑꯩꯖꯦ ꯗꯦꯂꯣꯛꯇꯤ ꯌꯥꯝ ꯍꯩꯕ ꯑꯣꯏꯗꯦꯀꯣ ꯑꯗꯨ ꯅꯤꯁꯥꯕꯤꯗ ꯐꯣꯟ ꯇꯧꯔꯦ ꯑꯩꯁꯦ ꯋꯥ ꯉꯥꯡꯕꯗꯤ ꯍꯩꯇꯦꯕꯀꯣ ꯂꯩꯁꯥꯕꯤꯗ ꯐꯣꯟ ꯇꯧꯔꯗꯤ ꯈꯪꯗꯦ ꯑꯩꯒꯤ ꯆꯤꯟꯁꯦ ꯑꯣꯇꯣꯃꯦꯇꯤꯛ ꯃꯤꯆꯤꯟꯒꯟꯒꯨꯝꯅꯀꯣ ꯆꯛ ꯆꯛ ꯆꯛ ꯆꯛ ꯊꯣꯛꯂꯛꯄꯀꯣ ꯑꯩ ꯗꯤ ꯉꯥꯡꯉ ꯑ ꯑꯩꯅ ꯉꯥꯡꯅꯤꯡꯒ꯭ꯔ ꯉꯥꯡꯅꯤꯡꯗꯕ꯭ꯔ ꯈꯪꯗꯦ ꯅꯦ ꯃꯊꯟꯗꯅꯦ ꯆꯨꯛ ꯆꯨꯞ ꯆꯨꯛ ꯆꯨꯛ ꯊꯣꯛꯄꯅꯦꯕ
ꯑꯣ ꯀꯤꯖꯩ
ꯑꯩꯒꯤ ꯆꯤꯟꯖꯤꯗ ꯑꯩꯒꯤ ꯆꯤꯟꯖꯤꯗ ꯃꯦꯆꯤꯟ ꯑꯃ ꯂꯩ ꯃꯥꯜꯂꯦꯕ
ꯑꯣ ꯃꯤꯁꯤꯡꯒꯟꯔꯣ
ꯎꯝ ꯑꯁ ꯆꯛ ꯆꯛ ꯆꯛ ꯆꯛ ꯆꯛ ꯆꯛ ꯆꯛ ꯆꯛ ꯆꯛ ꯇꯧꯔꯒꯅꯦ ꯑꯁ ꯕꯦꯔꯥꯅꯦ
ꯈꯪꯗꯕꯗ ꯈꯪꯗꯕꯤꯗ ꯀꯔꯤ ꯍꯥꯏꯁꯤꯔꯥ ꯑꯥꯎꯁꯤ ꯑꯥ ꯊ꯭ꯔꯠ ꯋꯥꯔꯜ ꯋꯥꯔ ꯍꯥꯎꯈ꯭ꯔꯕ꯭ꯔꯣꯅ ꯈꯪꯔꯝ ꯑꯪ ꯈꯪꯔꯝꯒꯅꯤ
ꯑ ꯕꯦꯔꯥꯅꯤꯍꯦ
ꯍꯣꯏ ꯀꯔꯤꯔꯣ ꯅꯪꯁꯨ ꯀꯔꯤꯒꯤ ꯕꯦꯔꯥ ꯈꯛꯇꯔ ꯅꯪꯁꯦ
ꯃꯨꯁꯅꯥ ꯇꯥꯔꯦꯍꯦ
ꯑꯇꯣꯝ ꯍꯦ ꯑꯩ ꯌꯤꯅꯦꯝ ꯑꯩꯗꯤ ꯂꯩꯁꯥꯕꯤꯗ ꯂꯩꯁꯥꯕꯤꯁꯤꯡꯗ ꯐꯣꯟ ꯇꯧꯔꯤꯅꯦ ꯑꯗꯨꯝ ꯄꯪꯅꯣꯛꯇ ꯅꯣꯛꯄꯅꯦ ꯑꯗꯨꯝ ꯍꯟꯅꯨꯕꯤꯁꯤꯡꯗ ꯇꯧꯔꯗꯤꯅꯦ ꯄꯪꯀꯞ
ꯑꯩꯌꯥ ꯑꯣ ꯅꯪꯁꯦ ꯌꯥꯝ ꯍꯥꯏꯌꯦꯅꯦ ꯀꯔꯤꯔꯣ ꯀꯔꯤꯒꯤꯔꯣ ꯑꯩꯕꯨꯁꯨ ꯇꯝꯕꯤꯌꯣ ꯑꯩꯁꯨ ꯑꯗꯨꯃꯥꯏꯅ ꯑꯣꯏꯅꯤꯡꯉꯦ ꯍꯣꯏ
ꯑꯩ ꯅꯪ ꯇꯝꯕꯤꯒꯦꯀꯣ ꯎꯝ ꯑꯩ ꯅꯪꯉꯣꯟꯗ ꯐꯖꯅ ꯇꯝꯕꯤꯒꯦ